ꯇꯥꯕꯤꯔꯤꯕ꯭ꯔꯣ
ꯇꯥꯕꯤꯌꯦ
ꯑꯁꯤꯖꯦꯛ ꯃꯤ ꯇꯣꯉꯥꯟꯕ ꯃꯥꯜꯂꯤꯗ ꯀꯤꯗꯧꯔꯤꯅꯣ
ꯍꯧꯖꯤꯛ ꯆꯥꯛ ꯆꯥꯕ ꯂꯣꯏꯔꯒꯥ
ꯀꯔꯤ ꯌꯦꯟꯖꯥꯡ ꯑꯥ ꯀꯔꯤ ꯌꯦꯟꯖꯥꯡ ꯆꯥꯔꯒꯦ
ꯑꯁꯤꯀꯣ ꯑꯩꯒꯤ ꯐꯦꯚꯔꯥꯏꯠ ꯄꯝꯀꯤꯟ ꯃꯥꯏꯔꯦꯟ
ꯑꯣ ꯌꯥꯝ ꯄꯛꯑꯦ ꯕꯔꯥꯗꯔꯒꯥ ꯃꯥꯏꯔꯦꯟ ꯃꯥꯏ ꯐꯦꯚꯥꯔꯥꯏꯠꯅꯦ ꯍꯥꯏꯕꯗꯣ
ꯍꯣꯏ ꯍꯥꯎꯋꯦ
ꯀꯨꯆꯨ ꯀꯨꯆꯨꯗꯨꯒ ꯌꯥꯝ ꯄꯛꯑꯦꯕ
ꯑꯩ ꯑꯩꯗꯤ ꯏꯁꯀꯤꯟ ꯀꯂꯔꯗꯤ ꯑꯣꯔꯦꯟꯖ꯭ꯔꯣ
ꯅꯠꯇꯦ ꯃꯤ ꯄꯝꯀꯤꯟꯗꯣ ꯃꯥꯏꯔꯦꯟꯗꯣ ꯀꯨꯆꯨ ꯐꯕꯅꯦ ꯑꯩꯁ ꯅꯪ ꯈꯪꯗ꯭ꯔꯦ ꯃꯤꯠ ꯀꯣꯏꯒꯗꯣ ꯐꯕꯅꯦ
ꯑꯗꯨꯒꯨꯝꯕꯗꯣ ꯈꯔꯥ ꯌꯥꯝ ꯆꯒꯥꯗꯕꯥꯅꯤ ꯑꯩꯈꯣꯏꯗꯤ ꯑꯁ ꯀꯔꯤ ꯍꯥꯏꯗꯣꯏꯅꯣꯅꯦ
ꯁꯟꯁꯥꯒꯨꯝꯕ ꯆꯥꯔꯗꯤ ꯆꯥꯛ ꯆꯥꯕ ꯌꯥꯗꯕ꯭ꯔꯣ ꯅꯣꯏꯒꯤ ꯈꯪꯉꯦ
ꯎꯝ ꯁꯥ ꯅꯠꯇꯥꯔꯗꯤ ꯆꯥꯛ ꯆꯥꯕꯥ ꯌꯥꯗꯔꯦ
ꯅꯨꯄꯥꯍꯣꯏꯗꯤ ꯑꯗꯨꯃꯥꯏꯅ ꯇꯧꯋꯦ
ꯅꯨꯄꯤꯁꯨ ꯈꯔ ꯇꯧꯕ ꯂꯩꯕꯅꯤꯗ
ꯂꯩꯇꯦ ꯎꯝ ꯅꯨꯄꯥ ꯈꯥꯛꯇꯥ ꯈꯪꯉꯦ ꯑꯩꯗꯤ ꯑꯇꯣꯞꯄꯗꯤ ꯈꯪ
ꯑꯁ ꯑꯩ ꯅꯨꯄꯤ ꯑꯗꯨꯃꯥꯏꯅ ꯇꯧꯕ ꯈꯣꯏꯗꯣ ꯅꯨꯄꯤ ꯑꯣꯏꯔꯣ ꯊꯦꯡꯅꯍꯜꯂꯨꯔꯣ
ꯏꯁ
ꯑꯥ
ꯎꯝ
ꯎꯝ ꯒꯥꯁꯨ ꯍꯥꯏꯔꯤꯌꯦ
ꯅꯥꯃꯟꯅꯕꯤ ꯈꯔꯁꯨ ꯂꯩꯕ ꯅꯦꯀꯣ
ꯀꯥꯅꯥ
ꯈꯪꯗꯦ ꯀꯃꯥꯏ ꯍꯥꯏꯗꯣꯏꯅꯣ ꯀꯔꯝꯕꯥꯅꯣ
ꯂꯩꯇꯦ ꯂꯩꯇꯦ
ꯑꯁꯤꯒꯤ ꯑꯁꯤꯗ ꯂꯩꯕ ꯅꯨꯄꯤꯗꯣ ꯅꯅꯥꯛꯇ ꯂꯩꯔꯝꯕ ꯅꯨꯄꯤꯗꯣ
ꯎꯝ
ꯃꯥꯗꯨ ꯁꯥ ꯆꯕꯔꯥ ꯑꯗꯨꯒꯥ ꯅꯨꯄꯥꯁꯨ ꯌꯥꯝ ꯆꯥꯔꯝꯃꯣꯏꯀꯣ ꯆꯥꯛ ꯏꯟꯁꯥꯡꯗꯨꯁꯨ
ꯎꯝ
ꯍꯨꯝ
ꯀꯪꯉꯥꯒ ꯑꯗꯨꯃꯤꯗꯣ ꯆꯥꯛ ꯌꯦꯟꯁꯥꯡꯁꯨ ꯆꯥꯛꯁꯨ ꯈꯥꯖꯤꯛ ꯈꯥꯖꯤꯛ ꯆꯥꯔꯝꯗꯧ ꯃꯥꯜꯂꯦ ꯃꯥꯁꯨ
ꯍꯣꯏ ꯃꯥꯁꯨ ꯌꯥꯝ ꯆꯥꯗꯕꯅꯦ
ꯅꯪꯒꯨꯝ ꯅꯪꯒꯨꯝꯕ ꯅꯠꯇꯦ ꯑꯈꯣꯏꯗꯤ ꯈꯤꯇꯪ ꯈꯤꯇꯪ ꯆꯥꯏ
ꯑꯗꯨ ꯃꯉꯣꯟꯗꯥꯗꯤ ꯌꯥꯝ ꯌꯥꯝ ꯆꯥꯍꯟꯂꯣꯕꯥ ꯅꯪ ꯈꯤꯇꯪ ꯈꯤꯇꯪ ꯆꯥꯎ
ꯃꯥꯏꯔꯦꯟꯗꯣ ꯀꯃꯥꯏꯅ ꯆꯥꯕꯅꯣꯕ
ꯑꯩꯗꯤ ꯐ꯭ꯔꯥꯏ ꯇꯧꯔꯒ ꯑꯗꯨꯝ ꯆꯥꯏ
ꯃꯦꯆꯣꯔ ꯑꯣꯏꯔꯕ꯭ꯔꯣ
ꯍꯣꯏ
ꯎꯝ ꯎꯝ
ꯅꯤꯡꯕ ꯃꯥꯂꯦ
ꯀꯩꯅꯣ ꯉꯧꯔꯒ ꯑꯃꯨꯛ ꯃꯦꯠꯈꯥꯏꯔꯒ ꯌꯦꯟꯖꯥꯡ ꯊꯣꯡꯗ꯭ꯔꯣꯕ ꯑꯩꯈꯣꯏ ꯆꯤꯡꯗ ꯆꯥꯕ ꯑꯗꯨꯃꯥꯏꯅ ꯅꯦ ꯑꯩꯗꯤ ꯑꯗꯨꯗꯣ ꯑꯗꯨꯃ ꯑꯗꯨꯃꯥꯏꯅ ꯊꯣꯛꯑꯒ ꯁꯥꯗꯣ ꯁꯥ ꯀꯪꯕꯗꯣ ꯁꯟꯁꯥ ꯑꯌꯥꯏꯕ ꯑꯗꯨꯒꯨꯝꯕ ꯅꯠꯇ꯭ꯔꯒ
ꯑꯝ
ꯁꯗꯨ ꯀꯣꯏ ꯍꯥ ꯀꯗ
ꯑꯁ ꯑꯁ ꯑꯗꯨ ꯍꯥꯄ꯭ꯔꯗꯤ ꯆꯗꯦ
ꯁ ꯏ ꯑꯗꯨ ꯑꯗꯨ ꯍꯥꯄꯗꯤ ꯍꯦꯅ ꯍꯥꯎꯋꯥꯦ ꯌꯥꯒꯅ ꯑꯗꯨ
ꯍ ꯍ ꯍꯣꯏ
ꯑꯗꯨ ꯑꯗꯨ ꯈꯔ ꯍꯥꯞꯄꯦꯗꯅ ꯑꯗꯨꯒ
ꯎꯝ
ꯁꯣꯏꯕꯨꯝꯗꯣ ꯎꯁꯣꯏ ꯍꯥꯏꯕ꯭ꯔꯥ ꯅꯣꯏꯗꯤ ꯁꯣꯏꯕꯨꯝꯗꯣ
ꯎꯝ
ꯇꯪꯗ
ꯎꯝ
ꯑꯗꯨ ꯑꯗꯨ ꯍꯥꯄꯒ ꯁꯟꯁꯒꯦ ꯌꯥꯕꯗꯣ ꯑꯗꯨ ꯍꯥꯞꯁꯂꯗꯤ ꯎꯝ
ꯑꯦ ꯑꯁꯤ ꯑꯍꯨꯝꯁꯨ ꯑꯗꯨꯝ ꯃꯤꯛꯁ ꯇꯧꯔꯒ ꯆꯥꯕ꯭ꯔꯥ
ꯎꯝ
ꯑꯣ ꯑꯩꯗꯤ ꯈꯪꯗ꯭ꯔꯤ ꯆꯥꯗ꯭ꯔꯤ ꯑꯩꯗꯤ
ꯀꯔꯤ ꯈꯠꯇ ꯆꯥꯒꯦ
ꯍꯥꯏꯗꯤ ꯎꯝ ꯍꯣꯏ ꯗ꯭ꯔꯥꯏ ꯃꯤ ꯑꯗꯨꯗꯤ ꯍꯥꯥ ꯄꯦꯖ ꯑꯀꯪꯕꯗꯨꯗꯤ ꯎꯁꯣꯏꯕꯨꯡ ꯑꯀꯪꯕꯗꯨꯗꯤ ꯍꯥꯞꯇꯦ ꯑꯗꯨ ꯆꯥꯗꯦ ꯑꯩꯗꯤ ꯈꯪꯗꯦ
ꯍꯥꯎ ꯃꯅꯦ ꯍꯥꯞꯆꯜꯂ꯭ꯔꯥ ꯍꯥꯏ ꯇꯕ
ꯍꯣꯏ
ꯍꯣꯏ ꯀꯥꯏꯅꯦ ꯉ
ꯃꯊꯪꯗ ꯆꯥꯔꯗꯤ ꯍꯥꯞꯀꯦ ꯍꯥ ꯍꯗ꯭ꯔꯗꯤ ꯅꯪꯕꯨ
ꯍꯕꯅꯦ ꯍꯥꯎꯕꯅꯦ ꯑꯗꯨꯣ ꯁꯣꯏꯕꯨꯝ ꯑꯀꯪꯕꯗꯣ ꯑꯗꯨ ꯑꯩꯈꯣꯏꯗ ꯁꯥꯒꯨꯝꯕ ꯊꯣꯡꯕ ꯃꯇꯝꯗ ꯍꯥꯞꯄꯒꯁꯨ ꯍꯥꯎꯕꯅꯦ
ꯎꯝ
ꯎꯁꯥ ꯑꯣꯏꯒꯦꯔꯥ ꯌꯦꯟꯁꯥ ꯑꯣꯏꯒꯦꯔꯥ ꯑꯗꯨꯝ ꯍꯥꯞꯆꯤꯜꯂꯒ ꯊꯑ
ꯏ
ꯏ ꯍꯥꯎꯕ꯭ꯔꯦ ꯀꯣ ꯆꯥꯛ ꯂꯍꯜꯨꯔꯩꯅ ꯑꯩꯈꯣꯏꯗꯣ ꯉꯥꯔꯤ ꯉꯁꯤ ꯆꯥꯕꯗꯣ ꯑꯗꯨꯃꯥꯏꯅ ꯈꯔ ꯊꯝꯃꯦ ꯑꯗꯣ ꯀꯩ
ꯑꯣ ꯎꯝ ꯆꯥ ꯁꯤ ꯌꯥꯝ ꯈꯪꯕ ꯃꯥꯜꯂꯦ
ꯍ ꯍꯣꯏꯈꯣꯏ ꯆꯥꯛ ꯏꯟꯁꯥꯡ ꯊꯣꯡꯕ ꯌꯥꯝ ꯍꯩꯕ ꯍꯥꯏꯇꯥꯔꯦ
ꯑꯗꯨꯗꯤ ꯅꯦꯛꯁ ꯇꯥꯏꯝꯗꯤ ꯐꯖꯅ ꯊꯣꯡꯕꯤꯌꯣ ꯅꯪꯅ ꯊꯣꯡꯕꯤꯗꯨꯗ ꯑꯩ ꯆꯔ
ꯆꯥꯕ ꯂꯑꯣ ꯆꯥꯕ ꯂꯣꯑꯣ
ꯍꯣꯏ ꯂꯥꯛꯇꯣꯏꯅꯦ ꯍꯥꯎꯗ꯭ꯔꯗꯤ ꯅꯪꯅ ꯊꯣꯡꯕꯗꯣ ꯍꯨꯟꯗꯣꯛꯀꯅꯤ ꯈꯪꯕ꯭ꯔꯥ
ꯎꯝ ꯀ ꯍꯨ ꯂꯧꯄꯗꯤ ꯀ ꯀꯥꯏ ꯅꯇ
ꯑꯩꯅ ꯍꯧꯗꯣꯛꯁꯨ ꯅꯪꯅ ꯑꯃꯨꯛꯀ ꯆꯥꯔꯅꯤ
ꯁꯤ
ꯦꯖꯤꯇꯦꯕꯜ ꯑꯣꯏꯔꯗꯤ ꯏꯌꯥ ꯍꯣꯏ ꯀꯩꯁꯨ ꯀꯥꯏꯗꯦꯕ ꯁꯟꯁꯥꯅꯤꯅ ꯑꯗꯨ
ꯅꯪꯗ ꯀꯥꯡꯁꯣꯏꯒꯨꯝꯕꯗꯤ ꯆꯥꯗ꯭ꯔꯣ
ꯎꯝ ꯆꯥꯏꯗ ꯑꯝ ꯊꯣꯡꯕꯗꯤ ꯍꯩꯇꯦꯗ
ꯃꯅꯦ ꯑꯁꯤꯕꯨ ꯌ ꯀ
ꯀꯔꯤ ꯀꯔꯤ ꯍꯥꯞꯄ꯭ꯔꯥꯁꯨ ꯈꯪꯗꯦ
ꯑꯪ ꯁꯣꯏꯗꯗꯤ ꯀꯔꯤ ꯍꯥꯞꯇꯣꯏꯅꯣꯅꯦ ꯑꯗꯨꯝ ꯍꯥꯞꯆꯜꯂꯅꯤ ꯇꯤꯜꯍꯧꯅꯦ ꯆꯅꯝꯅꯦ ꯁꯤꯡꯅꯦ ꯍꯥꯞꯂꯤꯉꯗꯤ ꯍꯥꯞꯄꯅꯤ ꯑꯗꯨꯒ ꯀꯔꯤ ꯀꯔꯤ ꯀꯥꯡꯁꯣꯏ ꯆꯥꯅꯤꯡꯕꯅꯣ ꯍꯥꯏꯕꯗꯣ ꯑꯗꯨꯝ ꯑꯗꯨꯗꯣ ꯍꯥꯞꯆꯜꯂꯒ ꯉꯥꯔꯤ ꯍꯥꯞꯅꯤꯡꯗ꯭ꯔꯗꯤ ꯁꯟꯁꯥꯒꯨꯝꯕ ꯍꯥ ꯈꯔ ꯍꯥꯞꯁꯜ ꯑꯁ ꯍꯥꯎꯕꯒ
ꯏꯁ ꯏꯁ ꯑꯣ ꯑꯣ ꯉꯁꯥꯏꯗꯤ ꯁꯟꯁꯥ ꯆꯥꯅꯤꯡꯕ ꯍꯧꯖꯤꯛꯀꯤꯗꯤ ꯀꯥꯡꯁꯣꯏ ꯆꯥꯅꯤꯡꯕ
ꯑꯁ ꯀꯥꯡꯁꯣꯏꯁꯨ ꯁꯨꯝ ꯍꯥꯎꯋꯦ ꯍꯥꯏꯕꯅꯤ ꯀꯩꯅꯣ ꯑꯩ
ꯍꯨꯝ
ꯌꯥꯍꯔꯦ ꯅꯪꯒꯤꯗꯨ
ꯑꯍ ꯍꯥ ꯍꯥ ꯀꯥꯡꯁꯣꯏꯁꯨ ꯍꯥꯎꯋꯤ ꯆꯝꯊꯣꯡꯁꯨ ꯍꯥꯎꯋꯤ ꯏꯔꯣꯝꯕꯁꯨ ꯍꯥꯎꯋꯤ ꯑꯩꯒꯤꯗꯤ ꯑ ꯑꯗꯨꯝ ꯑꯗꯨ ꯁꯥꯗꯤ ꯁꯥꯅꯤꯗꯅ ꯁꯥꯗꯤ ꯑ ꯑꯇꯣꯞꯄꯗꯨꯅꯤꯗ
ꯎꯝ ꯎꯝ
ꯅꯠꯇ꯭ꯔꯥ ꯑꯁ
ꯍꯣꯏꯅꯦ ꯍꯣꯏ
ꯑꯩꯁꯦ ꯇꯟꯅ ꯇꯟꯕꯅꯦ ꯐꯤ ꯁꯨꯅꯤꯡꯉꯥꯏꯅ ꯌꯥꯝꯕꯅꯦ ꯑꯁ ꯌꯥꯝꯗꯤ ꯌꯥꯝꯗꯤꯗ ꯑꯗꯨ ꯕꯦꯁꯤꯛ ꯑꯣꯏꯕꯅꯤꯅ ꯇꯟꯕꯗꯨ ꯑꯁ ꯍꯧꯖꯤꯛꯇꯤ ꯁꯨꯔꯣꯏꯍꯦ ꯏꯁ ꯏꯔꯨꯕ ꯂꯣꯏꯔꯤ
ꯏꯁ ꯏꯔꯨꯕ ꯂꯣꯏꯔꯗꯤ ꯐꯤ ꯁꯨꯕ ꯌꯥꯗꯦ ꯍꯥꯏꯕ꯭ꯔꯥ
ꯍꯣꯏ ꯍꯦꯟꯅ ꯍꯦꯟꯅ ꯁꯥꯒꯠꯂꯅꯤ ꯑꯃꯨꯛ ꯍꯨꯃꯥꯡ ꯁꯧꯒꯅꯤ
ꯁꯤ ꯏꯁ
ꯑꯁꯦꯡꯕꯅꯤ
ꯍꯩꯄꯥ ꯁꯥꯔꯅꯨ ꯅꯪ
ꯑꯩꯌꯥ ꯍ ꯍ ꯑꯁꯦꯡꯕ ꯍꯩꯄꯥ ꯁꯥꯒꯅꯨ ꯍꯥꯏ ꯀꯣꯏꯗꯤ ꯂꯥꯏꯔꯕꯅꯤꯅ ꯋꯥꯁꯤꯡ ꯃꯦꯆꯤꯟꯒ ꯂꯩꯇꯦꯅꯦ ꯈꯨꯠꯅꯅꯤꯅꯦ ꯅꯨꯡꯇꯤꯒꯤ ꯁꯨꯔꯤꯁꯦ
ꯑꯩꯈꯣꯏꯁꯨꯅꯦ ꯋꯥꯁꯤꯡ ꯃꯦꯆꯤꯟ ꯗꯔꯀꯥꯔ ꯂꯩꯇꯦ
ꯎꯝ ꯑꯗꯨꯨꯅꯦ ꯑꯩꯈꯣꯏꯗꯤ ꯅꯨꯡꯇꯤ ꯕꯦꯠꯁꯤꯠ ꯈꯣꯏ ꯁꯨꯕꯗꯣ ꯇꯟꯂꯦꯕ ꯑꯩꯗꯤ ꯕꯦꯠꯁꯤꯠꯇꯣ ꯀꯃꯥꯏ ꯀꯔꯤ ꯍꯥꯏꯗꯣꯏꯅꯣ
ꯎꯝ
ꯕꯦꯠꯁꯤꯠꯇꯣ ꯆꯥꯎꯕꯅꯤꯅꯀꯣ ꯑꯗꯨꯒ ꯋꯥꯏꯠ ꯀꯂꯔ
ꯎꯝ
ꯑꯥ ꯐꯖꯕꯤ ꯇꯟꯕꯗꯨ ꯂꯨꯝꯁꯨ ꯂꯨꯝꯕ ꯑꯃꯨꯛꯁꯨ ꯑꯁ ꯌꯥꯝ ꯂꯨꯝꯕꯗꯤ ꯅꯠꯇꯦꯗ ꯑꯗꯨ ꯑꯣꯏꯔꯁꯨ ꯑꯆꯣꯞꯄ ꯕꯦꯠꯁꯤꯠ ꯑꯗꯨꯃꯥꯏꯅ ꯂꯨꯝꯕꯝ ꯂꯩꯔꯣꯏ ꯑꯗꯨ ꯑꯣꯏꯔꯁꯨ ꯇꯟꯕꯗꯣ ꯕꯦꯠꯁꯤꯠꯅ ꯍꯦꯟꯅ ꯆꯥꯎꯕꯅꯤꯅ ꯑꯩꯅ ꯈ꯭ꯋꯥꯏ ꯇꯟꯕꯁꯦ ꯇꯧꯋꯦꯜ ꯁꯨꯕ
ꯑꯣ ꯍ
ꯇꯧꯋꯦꯜꯗꯨ ꯑꯁ ꯇꯧꯋꯦꯜꯗꯨ ꯌꯥꯝ ꯇꯜꯂꯦꯅꯦ ꯑꯩꯗꯤ ꯀꯃꯥꯏꯅ ꯇꯧꯕꯅꯣ ꯈꯪꯗꯦ ꯂꯨꯝꯅ ꯂꯨꯝꯕꯅꯦ ꯇꯧꯋꯦꯜꯗꯨ ꯑꯗꯨꯒꯤ
ꯍꯣꯏ ꯍꯣꯏ ꯑꯗꯨꯗꯤ ꯅꯄꯨꯟꯁꯤꯗ ꯅꯪ ꯕ꯭ꯂꯦꯡꯀꯦꯠꯀꯨꯝꯕꯗꯤ ꯁꯨ
ꯑꯥꯁ ꯕ꯭ꯂꯦꯡꯀꯦꯠꯇꯤ ꯁꯨꯋꯦ ꯑꯁꯦꯡꯕꯅꯦ ꯕ꯭ꯂꯦꯡꯀꯦꯠ ꯑꯗꯨꯝ ꯁꯨꯋꯦ ꯕ꯭ꯂꯦꯡꯀꯦꯠꯇꯤ ꯑꯃꯨꯛ ꯁꯨꯕ ꯅꯨꯡꯉꯥꯏꯌꯦ
ꯑꯦ
ꯆꯥꯎ ꯆꯥꯎꯕꯅꯤꯅ ꯀꯩ ꯍꯥꯏꯁꯦꯔ ꯇꯧꯋꯦ ꯑꯩꯈꯣꯏꯗꯤ ꯃꯆꯥ ꯃꯆꯥ ꯃꯣꯠꯄ ꯈꯣꯏꯗꯣ ꯑꯗꯨꯝ ꯑꯩꯈꯣꯏ ꯈꯨꯠꯅ ꯑꯗꯨꯃꯥꯏꯅ ꯇꯛꯄꯗꯣ ꯑꯅꯤꯅ ꯑꯗꯨꯃꯥꯏꯅ ꯇꯧꯋꯤꯗꯅ ꯑꯗꯣ ꯕ꯭ꯂꯦꯡꯀꯦꯠ ꯀꯤ ꯑꯗꯨꯃꯥꯏꯅ ꯇꯧꯔꯁꯨ ꯁꯤꯗꯗꯤ ꯏꯁꯤꯡ ꯌꯥꯝꯕꯅꯤꯅ ꯑꯗꯨꯝ ꯈꯣꯡꯅ ꯅꯦꯠ ꯅꯦꯠ ꯅꯦꯠ ꯅꯦꯠ ꯅꯦꯠꯂꯒ ꯃꯍꯤꯗꯣ
ꯎꯝ
ꯃꯣꯠ ꯃꯣꯠ ꯂꯤꯐꯥꯎ ꯑꯗꯨꯝ ꯅꯦꯠ ꯅꯦꯠ ꯅꯦꯠꯂꯒ ꯁꯦꯡꯉꯀꯥꯟꯗ ꯑꯁ ꯌꯥꯝ ꯂꯥꯢꯗꯥ ꯕ꯭ꯂꯦꯡꯀꯦꯠ ꯁꯨꯕꯗꯤ
ꯏꯁ
ꯇꯧꯋꯦꯜ ꯁꯨꯕꯅ ꯍꯦꯟꯅ ꯇꯜꯂꯦ ꯑꯩꯗꯤ ꯑꯁꯦꯡꯕꯅꯤ ꯑꯗꯣ ꯑꯩ ꯕ꯭ꯂꯦꯡꯀꯦꯠ ꯁꯨ ꯁꯨꯕ ꯅꯨꯡꯉꯥꯏꯕꯩꯔꯥ ꯈꯪꯗꯦ ꯑꯩ ꯕ꯭ꯂꯦꯡꯀꯦꯠꯁꯦ ꯃꯆꯥ ꯃꯆꯥ ꯍꯣꯏꯅꯦꯕ ꯑꯗꯨꯒꯤ
ꯏꯁ
ꯑꯃꯥ ꯑꯃꯥ ꯀꯩ ꯍꯥꯏꯁꯤꯔꯥ ꯑꯃ ꯐꯤ ꯃꯆꯥꯅꯦꯕ ꯑꯃꯅ ꯈꯔ ꯆꯥꯎꯔꯒ ꯃꯥꯏꯇꯣ ꯑꯁ ꯌꯥꯝ ꯁꯤꯜ ꯁꯤꯜꯀꯤ ꯑꯗꯨꯃꯥꯏꯅ ꯇꯧꯕꯗꯣ
ꯎꯝ ꯅꯪꯒꯤ ꯈ꯭ꯋꯥꯏꯁꯤ ꯑꯩꯅ ꯈꯟꯕꯗꯤ ꯕ꯭ꯂꯦꯡꯒꯦꯠꯅ ꯍꯥꯏꯗꯤ ꯇꯧꯋꯦꯜꯅ ꯍꯥꯟꯅ ꯆꯥꯎꯕ ꯃꯥꯜꯂꯦ ꯑꯗꯨꯒꯤ
ꯅꯠꯇ꯭ꯔꯣ
ꯅꯪꯒꯤꯗꫭ
ꯍꯨ
ꯏꯁ ꯕ꯭ꯂꯦꯡꯒꯦꯠꯇꯤ ꯁꯨꯕꯤꯅꯣ ꯅꯨꯡꯉꯥꯏꯔꯦ
ꯍꫭꯏ ꯕ꯭ꯂꯦꯡꯀꯦꯠ ꯁꯨꯕ ꯅꯨꯡꯉꯥꯏ ꯅꯪ ꯕ꯭ꯂꯦꯡꯀꯦꯠꯇꯣ ꯌꯥꯝꯅ ꯂꯨꯝꯕ ꯕ꯭ꯂꯦꯡꯀꯦꯠ ꯈꯣꯏ ꯑꯣꯏꯔꯝꯒꯅꯤ ꯑꯩꯒꯤ ꯑꯩ ꯕ꯭ꯂꯦꯡꯀꯦꯠꯇꯣ ꯌꯥꯝꯅ ꯌꯥꯡꯉꯦꯕ ꯌꯥꯝꯅ ꯂꯨꯝꯗꯦꯕ ꯑꯗꯨꯒꯤ ꯁꯨꯕ ꯅꯨꯡꯉꯥꯏꯌꯦꯕ
ꯑꯥ
ꯑꯗꫭ ꯋꯤꯟꯇꯔ ꯃꯇꯝꯗꯅ ꯁꯥꯗꯤ ꯁꯥꯕ ꯑꯗꯨꯒꯤ
ꯑꯣ ꯅꯣꯏ ꯑꯗꯨꯝꯕ ꯑꯂꯥꯛ ꯑꯂꯥꯛ ꯄꯤꯗꯕ꯭ꯔꯥ ꯍꯥꯏꯗꯤ ꯑꯥꯎ ꯃꯤꯠꯇ꯭ꯔꯦꯁ ꯀꯨꯝꯕ ꯅꯠꯇꯦ ꯋꯥꯁꯔꯨꯝ ꯅꯠꯇꯦ ꯃꯦꯇ꯭ꯔꯦꯁ ꯑꯗꯨꯗꯣ
ꯄꯤꯌꯦ ꯀꯩꯅꯣ
ꯎꯝ ꯑꯗꯨꯗꯤ ꯅꯪꯁꯨ ꯌꯥꯝ ꯆꯥꯎꯕꯗꯤ ꯅꯠꯇꯦꯗꯅ ꯅꯪꯒꯤ ꯕꯦꯁꯤꯁꯨ ꯈꯔ ꯄꯤꯛꯄ ꯍꯥꯞꯄꯣ
ꯍꯣꯏꯅꯦꯃꯤ ꯀꯩꯍꯥꯏꯇꯥꯔ ꯑꯗꯨꯝ ꯑꯃꯥꯗꯤ ꯄꯤꯛꯑꯦꯕꯀꯣ ꯑꯃꯗꯤ ꯈꯔ ꯆꯥꯎꯕ ꯑꯗꯨꯒꯤ ꯎꯄꯥꯏ ꯂꯩꯇꯦ
ꯑꯩ ꯑꯩꯅ ꯍꯥꯏꯕꯗꯤ ꯅꯪ ꯅꯪꯁꯨ ꯌꯥꯝ ꯆꯥꯎꯕ ꯃꯤ ꯅꯠ ꯇꯦꯕ ꯑꯗꯨꯒꯤ ꯅꯪ ꯅꯪꯒꯤ ꯁꯥꯏꯖ ꯅꯪꯒꯤ ꯁꯥꯏꯗ ꯑꯗꯨꯝ ꯍꯥꯞꯄꯒ ꯇꯨꯝ ꯇꯨꯝꯃꯣ ꯍꯥꯏꯕ
ꯎꯁꯤꯠꯇ꯭ꯔꯦꯍꯦ
ꯑꯍ
ꯑꯗꯨꯃꯥꯏꯅ ꯎꯁꯤꯠꯇꯥꯕ ꯍꯧꯅꯕ꯭ꯔꯕ
ꯍ ꯅꯠꯇꯦꯍꯦ
ꯅꯪꯁꯦ ꯑꯩ ꯃꯊꯪꯗ ꯑꯃꯨꯛ ꯇꯧꯔꯛꯇ꯭ꯔꯗꯤ ꯅꯪ
ꯏꯁ
ꯍꯣꯏ ꯅꯪꯗꯤ ꯈꯔ ꯆꯥꯎꯕꯅꯤꯅꯥꯀꯣ ꯋꯥꯡꯗ꯭ꯔꯁꯨ ꯆꯥꯎꯕꯅꯤꯅꯀꫭ ꯋꯥꯡꯗꯤ ꯋꯥꯡꯗꯕꯅꯦꯕ ꯑꯗꯨ ꯆꯥꯎꯕꯅꯤꯅ ꯀꯩꯁꯨ ꯍꯥꯏꯕꯤꯔꯔꯣꯏꯒꯦ ꯑꯩ
ꯏꯁ
ꯑꯩꯈꯣꯏꯗꯤ ꯈꯔꯥ ꯋꯥꯡꯉꯦꯗꯅ
ꯍꯣꯏꯅꯦ ꯍꯣꯏꯅꯦ
ꯑ ꯑꯗꯨꯅꯤ
ꯆꯨꯝꯃꯦ
ꯑꯃꯗꯣ ꯏꯃꯥꯟꯅꯕ ꯗꯣ ꯅꯣꯏ ꯅꯅꯥꯛꯇ ꯂꯩ ꯍꯥꯏꯕꯗꯣ ꯃꯥꯗꯤ ꯂꯩ ꯕ꯭ꯔꯣ ꯍꯥꯟꯈꯤꯔꯣꯏ ꯍꯥꯏꯕ꯭ꯔꯣ
ꯎꯝ ꯃꯥꯗꯤ ꯑꯥꯒꯁꯀꯨꯝꯕꯗ ꯍꯜꯂꯅꯤ
ꯑꯣ ꯃꯥꯅ ꯀꯔꯤ ꯀꯔꯤ ꯇꯧꯔ ꯂꯩꯒꯦ
ꯑꯦ ꯃꯥ ꯀꯩꯝ ꯇꯧꯗꯦ ꯆꯥꯔꯒ ꯇꯨꯝꯔꯒ